ꯍꯜꯂꯣ ꯍꯜꯂꯣ
ꯑꫭ ꯇꯥꯏ ꯇꯥꯏ ꯍꯜꯂꯣ ꯍꯜꯂꯣ ꯇꯥꯕ꯭ꯔꫭ ꯏꯆꯦ ꯆꯦꯆꯦ
ꯑꯣ ꯇꯥꯏꯌꯦ ꯇꯥꯏ ꯇꯥꯏ ꯅꯪ ꯅꯪꯒꯤ ꯍꯧꯖꯤꯛꯇꯤ ꯅꯪ ꯅꯪꯒꯤ ꯋꯥꯔꯤ ꯂꯩꯕꯤꯌꯣꯗ ꯂꯤꯕꯤꯌꯣꯗ ꯇꯥꯏꯕ
ꯎꯝ ꯇꯥꯏꯀꯣ
ꯍꯜꯂꯣ
ꯎꯝ ꯇꯥꯏꯌꯦ ꯇꯥꯏꯌꯦ ꯎꯝ ꯍꯧꯖꯤꯛꯀꯤꯗꯣ ꯅꯪꯅ ꯇꯧꯕ꯭ꯔꯥ ꯑꯩꯅ ꯇꯧ
ꯍꯧꯖꯤꯛꯇꯤ ꯅꯪ ꯍꯥꯏꯕꯤꯔꯣꯅꯦ ꯋꯥꯔꯤ ꯅꯪꯒꯤ ꯋꯥꯔꯤꯁꯤꯡꯗꯣ ꯑꯣ ꯇꯥꯏꯌꯦ ꯇꯥꯗ꯭ꯔꯤꯕ ꯍꯜꯂꯣ ꯎꯝ ꯇꯥꯏ ꯇꯥꯏ ꯑꯣ ꯇꯥꯏꯌꯦ ꯌꯨ ꯄꯕꯤ ꯑꯦꯁ ꯌꯨ ꯕꯤ ꯑꯦꯁꯒꯤ ꯋꯥꯔꯤ ꯇꯥꯛ ꯌꯥꯅꯤ ꯔꯤꯌꯣꯗꯥ ꯅꯪꯅ ꯅꯪꯅ ꯅꯪꯒꯤ ꯋꯥꯔꯤ ꯍꯧꯖꯤꯛꯇꯤ ꯅꯪꯒꯤ ꯋꯥꯔꯦ
ꯑꯥ ꯔꯤ ꯔꯤꯔꯤꯡꯀꯣꯜ ꯄꯨꯜꯗꯣ
ꯅꯪꯅꯅꯦ
ꯑꯩꯅꯅꯦ
ꯍꯣꯏ ꯑ ꯔꯤꯁꯤꯞ ꯇꯧꯅꯦ ꯍꯧꯖꯤꯛ ꯀꯔꯤꯕ
ꯑꯁꯤ ꯅꯠꯇꯕ ꯕꯤꯐꯣꯔ ꯗꯤꯁ
ꯑꯩꯅ ꯑꯩꯅ ꯇꯧꯕꯀꯣ ꯍꯧꯖꯤꯗꯤ ꯅꯪꯅ ꯇꯧꯋꯤ ꯎꯝ ꯎꯝ ꯍꯧꯖꯤꯛꯗꯤ ꯅꯪꯅ ꯇꯧꯒꯅꯤ
ꯎꯝ ꯎꯝ ꯅꯪꯒꯤꯗꯤ ꯂꯣꯏꯔꯦ
ꯂꯣꯏꯗꯔ꯭ꯤꯗ ꯀꯗꯥꯏꯗꯩꯩ ꯌ ꯋꯥꯅꯤ ꯑꯩ ꯍꯣꯏ ꯑꯩꯒꯤꯗꯤ ꯂꯣꯏꯔꯦ ꯑꯩꯒꯤꯗꯤ ꯍꯧꯖꯤꯛꯀꯤꯗꯤ ꯑꯩꯒꯤ ꯆꯤꯆꯦꯒꯤꯅꯦꯕ
ꯎꯝ ꯑꯗꯨ ꯍꯥꯡꯕꯅꯤꯗ
ꯑꯩꯗꯤ ꯂꯣꯏꯔꯦ
ꯌꯥꯝ ꯋꯥꯠꯂꯤꯕꯕ꯭ꯔꯥ ꯑꯣꯌꯦ ꯌꯥꯝ ꯋꯥꯠꯂꯤꯕ꯭ꯔꯥ
ꯍꯧꯖꯤꯛ ꯇꯧ ꯇꯧꯕꯒꯤꯔꯥ
ꯎꯝ
ꯎꯝ ꯍꯧꯅꯤꯡꯉꯥꯏꯅꯤ ꯅꯪꯒꯤꯗꯤ ꯑꯣ
ꯑꯩꯁꯨ ꯌꯥꯝ ꯋꯥꯠꯂꯤꯗ ꯀꯨꯟ ꯐ ꯀꯨꯟ ꯐꯥꯎꯕ ꯂꯩꯔꯤ
ꯑꯣ
ꯅꯪ ꯏꯗꯤ ꯇꯔꯛꯇꯔꯦ ꯂꯨꯕꯥ
ꯃꯉꯥꯗꯒꯤ ꯍꯧꯔꯛꯏ ꯍꯥꯏ ꯑꯩꯗꯤ ꯍꯥꯎꯕ ꯉꯥꯏꯔꯦ ꯍꯥꯏꯔꯒ ꯀꯣ
ꯑꯣ ꯑꯩꯗꯤ ꯑꯗꯨꯒ ꯑꯗꯨ ꯈꯛꯇ ꯉꯥꯏꯔꯦ ꯍꯥꯏꯕ ꯒꯨꯝꯕ ꯍꯟꯕ
ꯑꯣ ꯅꯨꯡꯇꯤꯕ ꯍꯧꯕ ꯉꯥꯏꯔꯤꯕ ꯑꯗꯨꯒꯤ
ꯆꯞ ꯃꯥꯟꯅꯩꯅꯦ ꯑꯗꯨꯗꯤ
ꯎꯝ ꯆꯞ ꯃꯥꯟꯅꯩꯌꯦ
ꯑꯗꯨꯗꯤ ꯉꯁꯤ ꯂꯣꯏꯅꯤꯡꯉꯥꯏ ꯇꯧꯁꯤꯔꯣ ꯏꯕꯥꯅꯤ
ꯅꯨꯡꯗꯥꯡꯗꯗꯤ ꯑꯩ ꯊꯕꯛ ꯂꯩꯍꯦ ꯅꯨꯡꯗꯥꯡꯗꯗꯤꯀꯣ
ꯌꯥꯝ ꯅꯪꯗꯕꯗꯣ ꯌꯥꯝ ꯁꯥꯡꯗꯕꯗꯣꯒ
ꯑꯦ ꯅꯨꯡꯊꯤꯟ ꯐꯥꯎꯗꯤ ꯇꯧꯕ ꯌꯥꯏ ꯍꯣꯏ ꯑꯩ ꯅꯨꯡꯗꯥꯡꯗꯗꯤꯀꯣ ꯈꯔ ꯈꯔ ꯆꯤꯜꯂꯤꯕ ꯍꯣꯏ ꯀꯥꯎ ꯌꯦꯡꯅꯤꯡꯉꯥꯏꯁꯨ ꯂꯩꯌꯦ ꯇꯣꯡꯅꯤꯡꯉꯥꯏꯁꯨ ꯂꯩꯌꯦ ꯁꯤꯞ ꯁꯤꯞ ꯊꯝꯃꯤꯕ ꯑꯩꯒꯤꯗꯣ ꯇꯨꯝꯅꯤꯡꯉꯥꯏ ꯑꯩ ꯈꯥꯏꯗꯣꯛꯑꯦꯕ
ꯎꯝ
ꯅꯪꯗꯤ ꯑꯗꯨꯃꯥꯏꯅ ꯇꯧꯗ꯭ꯔꯤꯕꯣ
ꯀꯔꯤꯅꯣ
ꯅꯪꯗꯤ ꯁꯨꯃꯥꯏꯅ ꯇꯧꯗ꯭ꯔꯤꯕꯣ ꯅꯪꯗꯤ ꯁꯤꯞꯁꯤꯞ ꯊꯝꯗ꯭ꯔꯤꯕꯣ ꯑꯩꯗꯤ ꯄꯨꯡ ꯁꯨꯝ ꯁ꯭ꯋꯥꯏꯗ ꯇꯨꯝꯃꯦ ꯑꯗꯨꯒ ꯍꯧꯒꯠꯂꯒ ꯁꯨꯝ ꯑꯗꯒꯤ ꯋꯥꯔꯜ ꯀꯞ ꯌꯦꯡꯉꯅꯤ ꯑꯗꯨꯒ ꯇꯨꯝꯉꯅꯤ ꯑꯗꯨꯒ ꯍꯧꯒꯠꯂꯅꯤ
ꯎꯝ
ꯅꯪꯗꯤ ꯁꯨꯝ ꯇꯧꯗ꯭ꯔꯤꯕꯣ
ꯀꯩꯒꯤ ꯇꯧꯗꯣꯏꯕꯣ ꯑꯩꯗꯤ
ꯋꯥꯔꯜ ꯀꯞ ꯋꯥꯔꯜ ꯀꯞ ꯌꯦꯡꯗ꯭ꯔꯤꯕꯣ ꯅꯪꯗꯤ ꯑ
ꯌꯦꯡꯗꯦꯅ ꯌꯦꯡꯗꯦꯕ
ꯌꯦꯡꯉꯨꯅꯦ ꯑꯁ ꯑꯗꯨ ꯋꯥꯔꯜ ꯀꯥꯞꯄꯨ ꯇꯒꯤꯅꯦ ꯂꯣꯏꯔꯦ ꯇꯨ ꯊꯥꯎꯖꯟ ꯊꯥꯔꯇꯤꯗꯗꯤ ꯅꯪꯒꯤ ꯃꯆꯥꯒ ꯑꯗꯨ ꯌꯦꯡꯃꯤꯟꯅꯅꯤ ꯑꯗꯨ
ꯎꯝ ꯌꯦꯉꯔꯗ
ꯅꯪ ꯆꯥꯒ ꯑꯗꯨ ꯃꯇꯝꯗꯣ ꯑꯁꯦꯡꯕꯅꯦꯀꯣ ꯑꯩ ꯍꯥꯏꯕꯗꯣ ꯑꯩꯒꯤ ꯐ꯭ꯌꯨꯆꯔ ꯑꯩꯗꯤ ꯐ꯭ꯌꯨꯆꯔ ꯚꯤꯖꯟ ꯂꯩꯌꯦ ꯑꯩꯒꯤꯗꯤ
ꯑꯦ ꯑꯩꯅ ꯄ꯭ꯔꯖꯟꯕꯤꯔꯟ
ꯄꯦꯟꯁ
ꯅꯪ ꯂꯩꯥꯏꯐꯝꯐꯥꯎ ꯑꯥꯏ ꯈꯪꯃꯗ
ꯑ ꯑꯃꯨ ꯈꯪꯗ ꯑꯩ ꯍꯥꯏꯔꯣꯏ ꯍꯥꯏ ꯍꯥꯏꯔ ꯐꯔ ꯀꯥꯟꯅ ꯅꯨꯃꯤꯠꯒꯤꯅꯤ ꯅꯪꯉꯗꯣ ꯍꯥ ꯍꯪꯉꯤꯗꯣ
ꯑꯗꯣ ꯅꯪꯒꯤꯗꯣ ꯍꯣꯁꯇꯦꯜꯗ ꯂꯩꯕꯗ ꯔꯨꯝꯃꯦꯠꯁꯤꯡꯁꯨ ꯂꯩꯕ꯭ꯔꯥ
ꯍꯣꯏ ꯍꯧꯖꯤꯛꯇꯤ ꯂꯩꯇꯦ ꯍꯣꯏ ꯔꯨꯝꯃꯦꯠ ꯑꯩꯈꯣꯏ ꯀꯥ ꯀꯥꯗꯀꯣ ꯑꯅꯤꯅꯤ ꯂꯩꯔꯤꯕ ꯑꯩꯈꯣꯏ ꯀꯥ ꯑꯃꯗ ꯑꯅꯤꯅꯤ ꯂꯩꯌꯦ
ꯎꯝ ꯎꯝ
ꯑꯩꯈꯣꯏ ꯀꯣꯂꯦꯖꯇ ꯇꯝꯕꯗꯣ ꯅꯪ ꯈꯪꯕ ꯌꯥꯕ꯭ꯔꯣ
ꯌꯥꯎꯗꯗ
ꯍꯜꯂꯣ
ꯇꯥꯏꯌꯦ ꯇꯥꯏꯌꯦ
ꯎꯝ ꯑꯩꯈꯣꯏ ꯀꯣꯂꯦꯖꯇ ꯇꯝꯕꯁꯤꯡꯗꯣ ꯅꯪ ꯈꯪꯕ ꯌꯥꯎꯔꯣ ꯍꯥꯏꯅꯤꯗ
ꯌꯥꯎꯗꯦꯕ
ꯑꯣ ꯑꯗꯨꯗꯤ ꯀꯃꯥꯏꯅ ꯈꯪꯕꯅꯤ
ꯑꯩꯅ ꯍꯥꯏꯕꯗꯨꯅꯦ ꯚꯤꯖꯟ ꯂꯩꯌꯦꯕ ꯚꯤꯖꯟ
ꯍꯩ ꯅꯍꯥꯟꯈꯩ ꯑꯩꯒꯤ ꯑꯩꯒꯤ ꯏꯆꯦ ꯅꯠꯇꯦ ꯑꯩꯒꯤ ꯍꯣꯏ ꯑꯩꯒꯤ ꯁꯤꯁꯇꯔ ꯍꯥꯏꯇꯥꯔꯦꯀꯣ
ꯎꯝ
ꯎ ꯃꯥꯒꯤ ꯗꯤ ꯑꯦꯝꯗꯀꯣ ꯑꯩ ꯄꯦꯔꯦꯟꯁ ꯃꯤꯇꯤꯡ ꯀꯧꯔꯒ ꯑꯗꯨꯝ ꯇꯠꯂꯑꯦ ꯑꯩꯁꯨ ꯑꯁ ꯂꯣꯏꯔꯦ ꯅꯣꯏꯒꯤ ꯅꯣꯏꯒꯤ ꯀꯣꯂꯦꯖ ꯍꯥꯏꯕ ꯍꯥꯏꯀꯣ
ꯄꯦꯔꯦꯟꯁ ꯃꯤꯇꯤꯡꯗ ꯅꯪꯅ ꯆꯠꯄ
ꯍꯣꯏꯅꯦ ꯍꯧꯖꯤꯛꯀꯥꯟꯗꯤ ꯄꯦꯔꯦꯟꯁꯅꯦ
ꯎꯝ ꯍꯝ ꯍ
ꯍ ꯑꯩꯒꯤ
ꯅꯪ ꯇꯒꯤ ꯄꯦꯔꯦꯟ꯭ꯔꯔꯦꯅ
ꯕꯤꯛ ꯕ꯭ꯔꯥꯗꯔ ꯍꯥꯏꯕ ꯇꯥꯔꯦꯅꯦ
ꯑ ꯑꯗꯨꯗꯤ ꯅꯪꯛ ꯅꯪ ꯁꯛꯄꯁꯦ ꯑꯉꯥꯡ ꯅꯪ ꯑꯗꯗꯤꯦ ꯍ ꯕꯤꯛ ꯕ꯭ꯔꯗꯔ ꯑꯣꯏꯅ ꯆꯠꯄ ꯌꯥꯔꯗꯤ ꯀꯩꯅꯣ ꯃꯉꯣꯟꯗꯒꯤꯗꯒꯤ ꯍꯦꯟꯅ ꯑꯍꯟ ꯃꯟꯥꯟꯕ ꯑꯣꯏꯔꯕꯅꯦꯕ
ꯑꯔ ꯅꯪꯗꯤ ꯁꯤꯒꯨꯝꯕ ꯆꯠꯇ꯭ꯔꯤꯕꯣ ꯅꯣꯏꯔꯦ
ꯇꯥꯛ ꯀꯔꯤꯒ
ꯑ
ꯆꯠꯠꯇ꯭ꯔꯤꯌꯦꯦꯃꯕ
ꯍꯣꯏ ꯅꯨꯄꯥ ꯍꯥꯏꯔꯨꯅꯤꯀꯣ ꯅꯨꯄꯥ ꯅꯨꯄꯥꯒꯤ ꯃꯒꯨꯟꯗꯣ ꯑꯗꯨ ꯂꯩꯗꯣꯏꯅꯦꯕ ꯍꯒꯤꯅꯦ ꯍꯒꯤꯅꯦ
ꯐ ꯐꯒꯤ ꯃꯥꯟꯗꯦꯗ ꯅꯪ ꯅꯪꯒꯤ ꯈ ꯍꯥꯏꯥꯏꯗ
ꯅꯣꯡꯃꯃꯗꯗꯤ ꯌꯨꯝ ꯄꯥꯜꯂꯅꯤ ꯑꯗꯨꯒ ꯑꯗꯨ ꯑꯗꯨꯒꯤ ꯑꯗꯨꯒꯤꯗꯣ ꯍꯧꯕꯅꯤꯅꯦ
ꯅꯍꯥꯟꯅ ꯄꯥꯜꯨ
ꯅꯪꯁꯤꯅꯦ ꯅꯪꯒꯤ ꯅꯨꯆꯥꯒ ꯑꯗꯨ ꯋꯥꯔꯜ ꯀꯞ ꯇꯨ ꯊꯥꯎꯖꯟ ꯊꯥꯔꯇꯤꯗꯗꯤ ꯌꯦꯡꯃꯤꯗ꯭ꯔꯅꯤꯌꯦ ꯑ
ꯑꯗꯤ ꯌꯦꯡꯉꯦꯣ
ꯅꯪ ꯍꯧꯖꯤꯛ ꯍꯧꯖꯤꯛ ꯌꯦꯡꯗꯗꯤ ꯑꯁ ꯑꯗꯨ ꯃꯇꯝꯗꯣ ꯑꯩꯌꯦꯡ ꯄꯤꯅꯦ ꯑꯩ ꯇꯧꯔꯅꯤ ꯅꯪ ꯑꯗꯨꯒꯤ ꯌꯥꯝ ꯁꯥꯅꯤ
ꯑꯩꯅ ꯍꯥꯏꯗꯨꯅꯦ ꯁꯨꯌꯦꯡ ꯌꯦꯡꯉꯔꯣꯏꯕ ꯑꯩꯁꯦ
ꯍ ꯐꯩꯌꯦ ꯐꯩꯌꯦ
ꯎꯝ
ꯐꯥꯏꯩ
ꯀꯥꯏꯗ ꯂꯩꯕ ꯍꯧꯖꯤꯛꯀꯥꯟꯒꯤ ꯑꯗꯨꯗꯤ ꯅꯪꯗꯤ ꯀꯩ ꯀꯩꯒꯤ ꯀꯩꯒꯤ ꯂꯩꯀꯥꯏꯗꯅꯣ
ꯑꯥꯗ
ꯑꯥ ꯃꯊꯛ ꯇꯥꯒꯤꯔꯥ
ꯎꯝ ꯊꯛꯄ
ꯃꯊꯛ
ꯃꯈꯥꯗ ꯅꯠꯇ ꯃꯈꯥ ꯍꯥ
ꯆꯤꯡꯒꯤ ꯇꯝꯄꯥꯛ ꯗꯒꯔ
ꯇꯄꯥꯞꯇꯅꯦ
ꯍꯥꯥ
ꯇꯝꯄꯥꯛꯛꯇꯅꯦꯕ ꯑꯗꯨ ꯑꯣꯏꯔꯁꯨ ꯑꯥꯗꯅꯦꯕ
ꯑꯣ ꯑꯣ ꯍꯣꯏ ꯑꯩꯣꯏ ꯔꯣꯡꯉꯩꯒꯤ ꯈꯨꯟꯗꯒꯤꯔꯥ
ꯎꯝ ꯀꯃ ꯆꯗ ꯔꯪꯕꯥꯏ ꯆꯂꯌꯦꯦ ꯇꯪꯈꯜ ꯆꯂꯌꯦꯦ
ꯑꯣ ꯐꯩꯌꯦꯅꯦ ꯑꯗꯨꯗꯤ ꯃꯤꯛꯁꯗ ꯂꯩꯅꯦ
ꯎꯝ ꯑ ꯏꯁꯇꯦꯗꯤꯌꯝ ꯂꯩꯕꯗꯣ ꯈꯪꯉꯤꯀꯣ
ꯈꯪꯉꯤ ꯈꯪꯉꯦ
ꯎꯝ ꯑ ꯑꯗꯨꯏ ꯁꯥꯏꯠꯇ
ꯁꯨꯝ ꯁ꯭ꯥꯏꯏꯗ ꯑꯣ ꯑꯄꯣꯖꯤꯠꯇꯔꯣ
ꯅꯠꯇꯦ ꯅꯠꯇꯦ ꯑꯗꯨꯏ ꯃꯅꯥꯛꯇ ꯑꯥꯗꯥꯅꯤ ꯑꯗꯨꯗꯒꯤꯗꯒꯤ ꯍꯦꯟꯒꯠꯂꯤꯅꯦ ꯎꯝ
ꯑꯣ ꯈꯪꯒꯨꯝ ꯇꯧꯋꯦ ꯑꯗꯨꯗꯤ ꯑꯩꯁꯨ ꯏꯁꯇꯦꯗꯤꯌꯝꯒꯤ ꯉꯥꯛꯇ ꯑꯩꯁꯨ ꯂꯩꯕꯅꯦ ꯑꯗꯨ ꯂꯥꯏꯔꯒ ꯉꯔꯥꯡ ꯅꯠꯇꯦ ꯍꯣꯏ ꯅꯍꯥꯟꯒꯩ ꯂꯥꯛꯄꯅꯤꯗ ꯗꯦ ꯕꯤꯐꯣꯔ ꯌꯦꯁꯇꯔꯗꯦ ꯂꯥꯛꯄꯅꯤꯗ ꯑꯩꯒꯤ ꯍꯣꯁꯇꯦꯜꯗ ꯑꯩꯁꯨ ꯑꯗꯨ ꯊꯨꯝꯁꯥꯏꯗꯒꯤ ꯂꯩꯕꯅꯦꯕ ꯑꯩꯒꯤ ꯑꯪꯀꯜꯒꯤ ꯒꯤ ꯌꯨꯝꯗ ꯑꯗꯨ ꯂꯣꯏꯔꯒ ꯂꯥꯞ ꯄꯅꯦꯕ ꯑꯩꯁꯨ ꯅꯪ ꯗꯦ ꯕꯤꯐꯣꯔ ꯌꯦꯁꯇꯔ ꯗꯦ ꯍꯥꯏꯕ ꯇꯥꯔꯦ ꯈꯪꯗꯕꯒꯤꯅ
ꯀꯨꯏꯗ꯭ꯔꯦꯅꯦ ꯑꯗꯨꯗꯤ
ꯑꯥ ꯍꯥ ꯑꯗꯨ ꯑꯗꯨꯗ ꯂꯩꯔꯒ ꯆꯥꯔꯂꯁꯨ ꯀꯥꯕ ꯑꯗꯨꯗꯤ
ꯑꯝ ꯃꯔꯛ ꯃꯔꯛ ꯇꯗꯤ ꯀꯥꯏꯌꯦ ꯍꯣꯏ
ꯑꯣ ꯑꯣ
ꯌꯥꯝ ꯂꯥꯞꯄꯅꯦ
ꯑꯩ ꯑꯩꯈꯣꯏ ꯁꯦꯟꯇꯔ ꯆꯥꯔꯆꯇꯗꯤ ꯆꯠꯇ꯭ꯔꯤꯕꯣ ꯑꯩꯈꯣꯏꯗꯤ ꯆꯠꯂꯤ
ꯆꯠꯂꯦ
ꯎꯝ ꯑꯩꯈꯣꯏꯗꯤ ꯑꯩꯈꯣꯏ ꯑꯩꯈꯣꯏꯒꯤ ꯃꯐꯝꯗꯒꯤꯔ ꯀꯣ ꯑꯁ
ꯎꯝ
ꯅꯣꯏꯗꯤ ꯆꯠꯇ꯭ꯔꯤꯕꯣ
ꯅꯣ ꯅꯨꯃꯤꯠ ꯑꯃꯥꯉꯛ ꯈꯛꯇ ꯆꯠꯂꯒ ꯇꯣꯛꯈ꯭ꯔꯦ
ꯎꯝ ꯕꯁ ꯆꯠ ꯆꯠꯄꯥꯅꯦ ꯆꯠꯅꯤꯡꯕꯗꯤ ꯆꯠ ꯂꯩꯕꯅꯦꯕ
ꯎꯝ ꯂꯥꯛꯑꯦ ꯍꯥꯏꯌꯦ ꯑꯗꯣ
ꯎꯝ ꯆꯠꯅꯤꯡꯕ
ꯍꯥꯡ ꯍꯥꯡꯅꯤꯉꯥꯏ ꯃꯤ ꯂꯩꯇꯕ
ꯑꯣ ꯂꯩꯂꯣꯡꯒꯤ ꯅꯨꯄꯥ ꯑꯃ ꯄꯥꯎꯅꯤꯡꯊꯪ ꯍꯥꯏꯕ ꯅꯨꯄꯥ ꯈꯪꯉꯝ ꯈꯪꯉꯝꯅꯤꯗ ꯃꯥ ꯌꯥꯝ ꯑꯅꯣꯏꯕ ꯅꯨꯄꯥꯗꯣ ꯃꯥ ꯀꯔ ꯀꯔ ꯍꯥꯛꯌꯦ ꯂꯥꯛꯅꯤꯡꯉꯦ
ꯈꯪꯗꯤꯌꯦ
ꯎꯝ ꯕꯁꯀꯤ ꯁꯥꯔꯚꯤꯁꯁꯤꯡꯗꯨ ꯐ꯭ꯔꯤꯗ ꯆꯠꯂꯒ ꯑꯗꯨꯝ ꯅꯨꯡꯉꯥꯏꯕꯅꯤꯍꯦ ꯆꯥꯔꯖꯇꯀꯣ ꯑꯩꯈꯣꯏ ꯄꯨꯝꯍꯩꯒꯤꯁꯤꯡ ꯑꯁ ꯃꯤꯛꯁꯀꯤꯅꯦꯕꯥ
ꯎꯝ
ꯈꯨꯟ ꯈꯨꯟꯒꯤ ꯑꯁ ꯂꯥꯛ ꯅꯨꯡꯉꯥꯏꯅꯤꯍꯦ ꯈ꯭ꯔꯤꯁꯃꯥꯁꯁꯨ ꯇꯧꯒꯅꯤ ꯑꯗꯨ ꯑꯥꯗ ꯀꯣ ꯅꯪ ꯌꯨꯝ ꯆꯠꯅꯤꯡꯗ꯭ꯔꯗꯤ ꯑꯗꯨ ꯑꯗꯨꯗꯁꯨ ꯇꯧꯕ ꯌꯥꯔꯅꯤꯅ ꯃꯤꯌꯥꯡ ꯅꯠꯇꯦ ꯑꯩꯗꯤ ꯇꯧꯗ꯭ꯔꯤꯗ ꯍꯧꯖꯤꯛ ꯐꯥꯎꯗꯤ ꯑꯩꯒꯤ ꯈ꯭ꯔꯤꯁꯃꯥꯁ ꯃꯇꯝꯒꯤ ꯍꯥꯏꯕ ꯑꯗꯨ ꯑꯥꯍ ꯌꯨꯝ ꯑꯩ ꯇꯃꯦꯡꯂꯣꯡꯗ ꯇꯤ ꯑꯦꯝꯗ ꯂꯩꯕ ꯀꯥꯟꯗꯤ ꯑꯁ ꯄꯥꯛ ꯆꯠꯅꯤꯡꯗꯦ ꯑꯗꯨ ꯕꯦꯊꯦꯜ ꯆꯥꯔꯖꯔꯗꯀꯣ ꯑꯩ ꯀꯥꯏꯕ
ꯕꯦꯊꯑꯦꯜ
ꯍꯣꯏ
ꯍꯁ ꯌꯥꯝ ꯂꯥꯞꯄꯦꯅ ꯅꯪ ꯂꯩꯐꯝꯗꯨꯗꯒꯤ
ꯍꯣꯏ ꯑꯁ ꯌꯥꯝ ꯂꯥꯞꯄꯅꯤ ꯁꯨꯇꯤ ꯑꯗꯨꯒꯨꯝꯕ ꯃꯇꯝꯗꯗꯤ ꯑꯗꯨ ꯃꯦꯗꯤꯀꯦꯜ ꯒꯤ ꯅ꯭ꯌꯨꯖꯤꯂꯦꯟꯗ ꯂꯩꯌꯦ
ꯑꯣ ꯑꯣ ꯑ ꯈꯪꯉꯦ ꯑꯗꯨꯒꯤ ꯑꯣꯏꯔꯦ
ꯎꯝ ꯂꯣꯏꯔꯦ
ꯑꯗꯨꯒꯤ ꯑꯣꯏꯔꯦ
ꯎꯝ
ꯍꯩ ꯍꯥ